ꯍꯥꯂꯣ ꯀꯔꯤꯔꯥ ꯀꯩ ꯇꯧꯔꯒ ꯂꯩꯕ꯭ꯔꯕꯥ
ꯅꯪ ꯏꯆꯦ ꯏꯆꯦ ꯔꯥꯁꯤ ꯂꯩꯕꯤ
ꯍꯣꯏꯅꯦ ꯑꯩꯕꯨꯗꯤ ꯔꯥꯁꯤ ꯂꯩꯔꯅꯤꯅꯦ ꯍꯣꯏ ꯑꯗꯨ ꯅꯪ ꯀꯩꯗꯧꯔꯒ ꯂꯩꯕ꯭ꯔꯕ
ꯀꯩꯁꯨ ꯇꯧꯗꯦ ꯑꯩ ꯑꯩꯈꯣꯏꯗ ꯒꯦꯁ ꯃꯥꯅꯝꯅꯦ ꯑꯗꯨꯒ ꯃꯤꯠ ꯇ꯭ꯔꯦꯁ ꯑꯅꯧꯕ ꯑꯃ ꯂꯩꯌꯦꯕꯀꯣ ꯃꯤꯇ꯭ꯔꯦꯁ ꯃꯅꯝꯅꯦ ꯑꯁ ꯀꯣꯛ ꯉꯥꯎ
ꯑꯗꯣ ꯃꯤꯇ꯭ꯔꯁꯨ ꯅꯣꯏ ꯍꯥꯟꯅ ꯏꯅꯣꯒ꯭ꯔꯦꯁꯟ ꯇꯧꯔꯨꯅ
ꯇꯧꯒꯗꯕꯗꯣ ꯍꯌꯦꯡ ꯑꯩꯈꯣꯏ ꯃꯤꯌꯥꯝꯒꯤꯅꯦ ꯑꯩꯈꯣꯏ ꯃꯤꯌꯥꯝꯒꯤ ꯄꯨꯄꯨꯗ ꯁꯥꯎꯒꯗꯅ ꯑꯩ ꯌꯣꯟꯒꯦꯅ ꯇꯧꯔꯝꯕꯅꯦꯕꯀꯣ ꯑꯗꯣ ꯃꯥ ꯂꯧꯕꯗꯣ ꯂꯤꯁꯤꯡ ꯀꯩꯅꯣꯅꯦꯕ ꯇꯔꯥꯃꯉꯥ ꯇꯔꯥ ꯍꯣꯏ ꯇ꯭ꯔꯥꯡꯉ ꯅꯦꯕꯀꯣ ꯑꯗꯣ ꯃꯥꯅ ꯍꯥꯏꯌꯦ ꯑꯩ ꯂꯤꯁꯤꯡ ꯇꯔꯥꯒꯤ ꯌꯣꯜꯂꯒꯦ ꯍꯥꯏꯕꯅꯦꯕꯗ ꯂꯤꯁꯤꯡ ꯀꯨꯟꯊ꯭ꯔꯥ ꯂꯤꯁꯤꯡ ꯀꯨꯟꯊ꯭ꯔꯥ ꯃꯔꯤ ꯄꯤꯕꯅꯤ ꯀꯨꯟꯊ꯭ꯔꯥꯗꯒꯤꯗꯤ ꯍꯦꯟꯅ ꯍꯦꯟꯅ ꯇꯥꯅ ꯌꯣꯟꯒꯅꯨ ꯁꯤꯅꯤ ꯃꯥꯅ ꯍꯥꯏꯔꯤꯁꯦ ꯑꯩꯈꯣꯏꯁꯦ ꯖꯒꯥ ꯂꯩꯇ꯭ꯔꯦꯕ ꯉꯔꯥꯡ ꯎꯔꯝꯒꯅꯤꯀꯣ
ꯎꯏꯅꯦ ꯎꯏꯅꯦ
ꯑꯗꯨ ꯀꯔꯤꯅꯣꯕ ꯁꯤ ꯑꯩꯈꯣꯏꯗꯣ
ꯅꯣꯏ ꯀꯥ ꯃꯆꯥꯗꯨꯗꯀꯣ ꯑꯩꯅ ꯈꯜꯂꯤꯅꯦꯕ ꯅꯣꯏ ꯇ꯭ꯔꯦꯟꯗ ꯍꯥꯟꯅ ꯂꯩꯐꯝ ꯃꯥꯟꯗꯕ ꯇꯥꯖꯒꯨꯝꯕꯌꯦꯡ ꯃꯥꯟꯕ ꯈꯕ꯭ꯔꯥ ꯑꯗꯣ ꯅꯣꯏ ꯃꯦꯇꯔꯦꯁ ꯀꯔꯤ ꯑ ꯑꯗꯨꯒꯤꯅꯦ ꯅꯣꯏ ꯀꯥꯏꯗꯅꯣ ꯂꯩꯔꯤꯗꯨꯅ ꯅꯍꯥꯟ ꯂꯩ ꯂꯩꯐꯝꯗꯨꯔ ꯑꯩꯅ
ꯑꯗꯣ ꯂꯥꯑꯒ ꯄꯨꯜ ꯂꯥꯑꯒ ꯌꯨꯝꯗ ꯗꯥꯏꯔꯦꯛ ꯊꯥꯒꯤꯗꯤ ꯈꯟꯗꯦ ꯎꯁꯤꯠ ꯃꯑꯣꯡꯅꯦꯕ ꯑꯩꯈꯣꯏ ꯐꯃꯨꯡ ꯑꯅꯤ ꯊꯥꯗ꯭ꯔꯣ ꯃꯣꯏ ꯃꯣꯏ ꯃꯇ꯭ꯔꯗ ꯑꯃ ꯑꯃ ꯍꯦꯂ ꯕ ꯑꯃ ꯃꯈꯥꯏ ꯑꯗꯨ ꯊꯣꯡꯅꯥꯎ ꯑꯣꯏꯅ ꯑꯣꯜꯂꯦ ꯑꯣꯟꯒꯗꯧꯔꯦ ꯃꯣꯏ ꯃꯦꯇ꯭ꯔꯦꯗ ꯃꯅꯝꯅ ꯀꯟꯕꯅꯦ ꯀ ꯀꯔꯤꯅꯣ ꯃꯁꯤ ꯇꯧꯔꯤꯁꯤꯕꯣ
ꯃꯥꯒꯤꯁꯦ ꯀꯩ ꯍꯥꯟꯅ ꯂꯩꯔꯗ꯭ꯔꯗꯤ ꯌꯥꯗ꯭ꯔꯕꯒꯤ ꯃꯑꯣꯡꯅꯦꯕꯀꯣ ꯅꯣꯏ ꯅꯣꯏ ꯍꯥꯟꯅ ꯏꯅꯣꯒ꯭ꯔꯦꯁꯟ ꯇꯧꯎꯔꯣꯅꯦ ꯃꯈꯥꯗ ꯊꯥꯔꯒ ꯇꯨꯝꯕ ꯌꯥꯏꯅ ꯀꯩꯅꯣ
ꯐꯃꯨꯡꯗꯣ ꯑꯃꯨꯛ
ꯐꯃꯨꯡꯗꯣ ꯃꯄꯥꯟꯗ ꯂꯧꯊꯣꯛꯈ꯭ꯔꯕ ꯍꯥ ꯄꯨꯗ꯭ꯔꯤꯉꯩꯗ ꯇꯨꯝꯍꯧꯔꯣ ꯍꯥꯏꯕ ꯑꯩꯅ ꯍꯥꯏꯕꯗꯤ ꯄꯃꯨꯗ꯭ꯔꯣ
ꯁꯤꯅꯦ ꯑꯊꯥꯕ ꯑꯃ ꯂꯩ ꯨ ꯌꯨꯝꯒ ꯑꯃꯨꯛ ꯄꯥꯟꯗ꯭ꯔꯗꯤꯕꯀꯣ
ꯑꯗꯨꯗꯤ ꯄꯥꯟꯗꯗꯤ ꯑꯗꯨ ꯃꯤꯇ꯭ꯔꯦꯁꯨ ꯀꯩꯅꯣ ꯇꯧꯑꯣ ꯀꯔꯤ ꯎꯝ ꯇꯧꯕ ꯌꯥꯕ ꯇꯧꯑꯣ ꯅꯠꯇ꯭ꯔꯗꯤ ꯌꯔꯔꯣꯏ
ꯑꯗꯨꯗꯅꯦ ꯑ ꯌꯨꯝ ꯄꯥꯟꯅꯤꯡꯉꯥꯏ ꯂꯩꯕꯅꯦ ꯍꯣꯏ ꯍꯌꯦꯡ ꯋꯥꯏ ꯈꯔ ꯇꯨꯝꯕ ꯀꯥꯟꯗ ꯀꯔꯤ ꯀꯔꯤ ꯀꯔ ꯔꯣꯃꯥꯟꯁ ꯅꯦ
ꯑꯦ
ꯑꯗꯨꯒ ꯃꯥ ꯅꯨꯡꯉꯥꯏꯅꯕꯒꯤꯅꯦꯕ ꯃꯥꯅ ꯃꯥꯅ ꯇꯧꯔꯤꯁꯦ
ꯋꯥꯔꯤꯗꯤ
ꯍꯥꯟꯅ ꯂꯧꯒꯦꯗꯤ ꯂꯧ ꯌꯥꯔꯕꯅꯦꯕꯀꯣ ꯃꯊꯪ ꯆꯍꯤꯗ ꯌꯨꯝ ꯄꯥꯜꯂꯒꯦꯅ ꯑꯗꯨꯒꯤ ꯀꯩꯅꯣꯅꯦꯕ
ꯑꯩ ꯑꯩꯁꯨ ꯊꯥꯖꯕ ꯎꯝ ꯊꯥꯖꯕꯗꯤ ꯑꯩꯗꯤ ꯑ ꯋꯣꯠꯂꯤꯗ ꯑꯗꯣ ꯅꯣꯏ ꯃꯤꯌꯥꯝꯒꯤ ꯄꯨꯄꯨꯗ
ꯁꯤ ꯂꯧꯔꯒꯅꯦ ꯎꯝ ꯈꯪꯗꯦ ꯈꯪꯗꯦ ꯁꯤ ꯂꯧꯔꯒ ꯑꯗꯨꯝ ꯅꯨꯄꯤꯒ ꯄꯨꯔꯛꯄ ꯉꯝꯗ꯭ꯔꯕ ꯎꯝ ꯑꯗꯨꯗ ꯐꯖꯔꯅꯤ ꯁꯦ ꯑꯩ ꯉꯁꯤꯅ ꯅꯣꯡ ꯍꯨꯝꯗꯤ ꯁꯨꯔꯦꯀꯣ ꯊꯝꯕ ꯕꯔꯥ ꯚꯔꯥ ꯂꯧ ꯚꯔꯥ ꯂꯧꯒꯗꯣꯏꯅꯦ ꯆꯥꯔꯗ ꯂꯧꯒꯗꯣꯏꯅꯦ ꯑ ꯑꯩꯈꯣꯏꯅ ꯃꯅꯝ ꯀꯣꯛꯀꯁꯦ ꯂꯣꯏꯆꯤꯛꯑꯦꯕꯀꯣ ꯃꯅꯝꯁꯦ ꯀꯟꯕꯒꯤ ꯎꯝ ꯅꯣꯡꯃꯗ ꯆꯥꯝꯃꯉꯥ ꯐꯥꯎꯕ ꯌꯥꯝ ꯍꯣꯡꯂꯕꯅꯤ
ꯍꯣꯏ ꯍꯣꯏ ꯃꯣꯏ ꯍꯥ ꯑꯍꯟꯕꯒꯤ ꯃꯅꯝꯗꯨ ꯍꯣꯏ ꯀꯩꯅꯣꯗꯤ ꯇꯧꯅꯤ ꯅꯨꯡꯉꯥꯏꯇꯕꯅꯦ
ꯍꯥꯟꯅ ꯇꯨꯝꯗ꯭ꯔꯒꯗꯤ ꯍꯌꯦꯡ ꯋꯥꯏ ꯅꯧꯅ ꯄꯨꯊꯣꯔꯛꯑꯒꯗꯤ ꯃꯣꯏ ꯔꯣꯃꯥꯟꯁ ꯇꯧꯕ꯭ꯔꯥ ꯍꯥꯏꯕꯕꯨ ꯀꯣꯛ ꯂꯣꯏ ꯉꯥꯎꯔꯅꯤ ꯃꯣꯏ
ꯑ ꯑꯁ ꯑꯗꯣ ꯅꯣꯏ ꯑꯩꯈꯣꯏꯒꯤ ꯄꯨꯄꯨꯗꯣ ꯑꯁ ꯒ꯭ꯌꯥꯟꯇꯗꯤꯅꯦ ꯑꯩꯗꯤ ꯑꯩꯗꯤ ꯊꯥꯖꯕ ꯋꯥꯠ ꯇꯜꯂꯦꯗ ꯀꯔꯤꯒꯤꯔ
ꯑꯗꯣ ꯊꯥꯖꯕ ꯋꯥꯠꯄ ꯋꯥꯠꯇꯕ ꯈꯪꯗꯦ ꯑꯩ ꯁꯤꯡꯗꯤ ꯁꯤꯡꯉꯦꯕ ꯂꯨꯍꯧꯡꯔꯝꯗꯥꯏꯗ ꯃꯦꯇ꯭ꯔꯦꯁ ꯑꯊꯥꯑꯕꯒꯁꯦ ꯂꯧꯔꯦꯕꯀꯣ ꯃꯥ
ꯃꯀꯣꯛ ꯂꯩꯕꯩꯅꯦ
ꯃꯈꯣꯜ ꯑꯗꯨꯅ ꯀꯩꯒꯨꯝꯕ ꯅꯪ ꯊꯥꯖꯕ ꯋꯥꯠꯂꯦ ꯍꯥꯏꯕꯗꯣ ꯍꯧꯖꯤꯛ ꯃꯥ ꯀꯣꯏꯔꯤꯕ ꯑꯃꯨꯛ ꯅꯥꯟ ꯇꯧꯈ꯭ꯔꯗꯤ ꯅꯣꯏꯅ ꯃꯦꯟꯁꯤꯟꯈ꯭ꯔꯣ ꯑꯗꯨꯒ ꯑꯩꯅ ꯈꯣꯟꯖꯤꯜ ꯆꯞ ꯃꯥꯟꯅꯔꯦ
ꯎꯝ ꯍꯥ ꯍꯥ ꯑꯩꯈꯣꯏ ꯃꯦꯟꯁꯤꯟꯕ ꯉꯝꯖꯔꯣꯏ ꯑꯗꯨꯒꯤꯗꯤ
ꯀ ꯀꯔꯤꯅꯣ ꯍꯥꯏꯁꯤꯕ ꯑꯩꯈꯣꯏ ꯈꯨꯟꯗ ꯌꯨꯝ ꯄꯥꯅꯤꯡꯗ꯭ꯔꯕꯣ ꯅꯪ
ꯑ ꯄꯥꯅꯤꯡꯗ꯭ꯔꯦ ꯄꯥꯅꯤꯡꯗ꯭ꯔꯦ ꯀꯔꯤ ꯑꯩꯈꯣꯏ ꯈꯨꯟꯗ ꯀꯌꯥꯝ ꯐꯕꯕꯗꯤ ꯌꯥꯎꯔꯤꯒꯦ ꯏꯁ
ꯍꯤꯍꯤꯍꯤ ꯑꯗ ꯑꯦ ꯅꯪꯒꯤꯁꯦ ꯑꯗꯨꯗꯒꯤ ꯍꯦꯟꯅ ꯐꯖꯕ ꯐꯕ ꯂꯩꯌꯦ ꯁꯤꯅꯦꯕ ꯅꯪꯒꯤꯁꯦ
ꯑꯩꯈꯣꯏ ꯂꯣꯏꯅꯃꯛꯀꯤ ꯎꯝ ꯏꯄꯨꯒꯤ
ꯍꯥ ꯍꯥꯥ
ꯗꯗꯥꯒꯤ ꯍꯦꯟꯅ ꯂꯩꯔ ꯐꯖ ꯐꯕꯦ ꯑꯁ ꯀꯣꯏꯇꯥꯟ ꯇꯥꯟꯅꯔꯒ ꯂꯩꯔꯤꯅꯤꯅꯦ ꯑꯩꯁꯨ ꯀꯣ ꯃꯇꯝ ꯋꯥꯂꯦ ꯍꯥꯏꯅ ꯀꯣ ꯈꯔ ꯌꯦꯡꯈꯤꯒꯦꯅ ꯂꯩꯔꯤꯅꯤꯅꯦ
ꯍꯥꯏꯖꯤꯂꯦ
ꯍꯥꯏꯖꯤꯟꯕ ꯅꯠꯇꯦ ꯀꯔꯤꯔ ꯂꯩꯌꯦ ꯑꯩꯅ ꯍꯥꯏꯗꯣꯛꯇꯕ ꯋꯥꯅꯤ ꯑꯩꯅ ꯍꯥꯏꯔꯛꯑꯗꯤ ꯑꯁ ꯌꯥꯝ ꯀꯩꯅꯣ ꯂꯩꯅꯦ ꯑꯩꯅꯗꯤ ꯀꯣꯏꯗꯕꯀꯣ ꯑꯩꯅ ꯍꯥꯏꯕꯗꯤ ꯗꯤ ꯂꯧꯒꯦꯅ ꯑꯩ ꯄꯥꯝꯃꯦ ꯅꯪꯁꯦ ꯑꯩꯈꯣꯏ ꯑꯩ ꯂꯧꯅꯤꯡꯉꯦ ꯀꯌꯥ ꯀꯌꯥ ꯁꯨꯕ꯭ꯔꯥ ꯈꯪꯗꯦ ꯀ꯭ꯌꯨꯗ ꯂꯦꯝꯃꯒ ꯂꯩꯕꯅꯤ ꯑꯩꯅ ꯉꯥꯏꯈꯣ ꯉꯥꯏꯈꯣ ꯑꯩ ꯃꯇꯝ ꯋꯥꯠꯂꯤ ꯑꯩꯅ ꯍꯥꯏꯕꯀꯣ
ꯅꯪ ꯅꯪ ꯂꯩꯕꯨ ꯂꯩꯔꯗꯤ ꯐꯔꯦ ꯂꯩ ꯀꯩꯒꯨꯝꯕ ꯂꯩꯇ꯭ꯔꯒꯗꯤ ꯕꯅꯦ ꯑꯩꯅ ꯥꯏꯕꯗꯤ ꯅꯪꯅ ꯑꯃꯗꯣ ꯅꯥꯟꯊꯣꯛꯈ꯭ꯔꯗꯤ ꯅꯪꯅ ꯑꯃꯨꯛ ꯃꯦꯟꯁꯤꯜꯂꯣ ꯍꯥꯏꯕ
ꯑꯁ ꯑꯁꯦ ꯑꯁ ꯉꯝꯖꯔꯔꯣꯏ ꯑꯗꯨꯗꯤ ꯃꯤꯠ ꯃꯤꯠ ꯌꯥꯝꯕꯒꯤ ꯎꯝ ꯃꯅꯥꯛꯇ ꯊꯥꯛ ꯇꯜꯂꯦ
ꯍꯌꯦꯡ ꯋꯥꯏ ꯅꯪ ꯂꯥꯛꯑꯗꯤ ꯀꯩꯁꯨ ꯇꯧꯔ ꯔꯣꯏꯍꯦ ꯅꯨꯄꯥ ꯄꯥꯈꯪ ꯅꯪꯁꯨ ꯉꯥꯡꯉꯦꯍꯦ ꯀꯔꯤꯅꯣ
ꯉꯥꯏꯒꯅꯤ ꯑꯩ ꯑꯩ ꯂꯧꯔꯗꯤ
ꯇꯥꯒꯦꯁꯨ ꯈꯟꯗꯦ ꯄꯪꯉꯥꯡ ꯉꯥꯡꯉ ꯒ꯭ꯌꯥꯟ ꯑꯝ ꯇꯥꯗꯦ ꯔꯦꯗꯤꯌꯣ ꯊꯥꯕꯒ ꯆꯥꯞ ꯃꯥꯟꯅꯩ
ꯅꯪꯁꯨ ꯉꯥꯡꯉꯦ ꯅꯪ ꯉꯁꯥꯏꯗꯒꯤ ꯉꯥꯡꯉ ꯂꯩꯔꯒ ꯑꯩꯖꯨ ꯈꯔ ꯉꯥꯡꯉꯦ ꯀꯩꯅꯣ ꯀꯔꯤꯅꯣꯅꯣ ꯅꯗꯦꯕ ꯄꯨꯄꯨꯗꯣ ꯑꯩ ꯂꯧꯔꯗꯤꯀꯣ ꯑꯩꯅ ꯐꯨ ꯗꯧ ꯃꯥꯂꯦ ꯃꯥ
ꯅꯪꯅ ꯐꯨꯗꯕꯅꯦ ꯀꯩꯅꯣ ꯖꯣ ꯆꯥꯗꯦ ꯃꯥ
ꯖꯨꯒꯣꯠ ꯆꯥꯗꯦꯕ ꯑꯁ ꯇꯜꯂꯦ ꯍꯥꯏꯔꯅꯨ ꯃꯃꯤꯡ ꯐꯥꯎ ꯄꯟꯒꯅꯨꯗ ꯑꯁ ꯀꯩꯅꯣ ꯇꯧꯋꯦ ꯏꯁꯥꯁꯦ ꯕ꯭ꯔꯤꯡ ꯕ꯭ꯔꯤꯡ ꯆꯠꯂꯦ
ꯎꯝ
ꯇꯜꯂꯦ ꯃꯥ ꯂꯧꯅꯤꯡꯕ ꯂꯧꯁꯅꯨꯀꯣ ꯑꯁ ꯃꯥꯗꯤ ꯀꯩꯅꯣ ꯑꯉꯥꯡ ꯃꯆꯥ ꯌꯥꯝ ꯄꯥꯝꯃꯦꯕꯀꯣ ꯃꯥꯗꯤ ꯀꯩ ꯍꯥꯏꯁꯤꯔ ꯃꯃꯤꯠꯇꯣ ꯃꯥꯒꯤ ꯑꯉꯥꯡ ꯑꯉꯥꯡ ꯂꯩꯁꯥꯕꯤ ꯐꯥꯔꯛꯄꯗ ꯉꯥꯏꯕ ꯑꯉꯥꯡꯁꯤꯡꯁꯦ ꯃꯥꯅ ꯃꯥꯒꯤ ꯈꯛꯇꯃꯛ ꯈꯟꯕ ꯃꯥꯜꯂꯦꯕ ꯃꯃꯤꯠ
ꯎꯝ ꯑꯠꯆꯥ ꯑꯠꯆꯥ ꯅꯣꯏꯅ ꯍꯦꯟꯅ ꯈꯪꯉꯦꯗꯅ ꯑꯩꯗꯤ ꯈꯪꯗꯦꯀꯣ ꯑꯩꯗꯤ ꯁꯨꯝ ꯃꯥ ꯍꯧꯈ꯭ꯔꯗꯤ ꯁꯨꯝ ꯅꯣꯏꯅ ꯃꯥ ꯐꯔꯒꯗꯤ ꯅꯣꯏꯅ ꯃꯦꯟꯁꯤꯜꯂꯣ ꯁꯤ ꯁꯤꯅꯦ ꯅꯪꯕꯨ ꯄꯥꯟꯕꯨ ꯄꯥꯟꯗ꯭ꯔꯗꯤ
ꯈꯪꯉꯦꯗ
ꯑ ꯍ ꯃꯤꯗꯤ ꯁꯥꯏꯀꯣꯂꯣꯖꯤꯒ ꯁꯥꯏꯀꯣꯂꯣꯖꯤꯒ ꯄꯤ ꯑꯩꯆ ꯗꯤ ꯂꯣꯏꯔꯕꯅꯤꯅ ꯃꯥꯁꯇꯔ ꯂꯣꯢꯔꯕꯅꯤꯅ
ꯅꯪ ꯅꯪ ꯀꯣꯏꯗꯤ ꯀꯣꯏꯗ꯭ꯔꯤꯕꯀꯣ
ꯎꯝ
ꯀꯣꯏꯗ꯭ꯔꯦ ꯑꯗꯨꯒ ꯄꯥꯝꯕ
ꯈꯨꯂꯥꯡ ꯈꯥꯡꯅ ꯅꯪ ꯅꯪ ꯈꯨꯂꯥꯡ ꯈꯥꯡꯅ ꯉꯥꯏꯈꯣ ꯉꯪꯢꯈꯣ ꯍꯥꯟꯅ ꯍꯥꯏꯗꯣꯛꯄꯗ ꯂꯥꯜꯂꯦ
ꯑꯌꯣꯢꯕ꯭ꯔꯅꯦ
ꯎꯝ ꯏꯁ ꯀꯥꯏꯕꯅ ꯀꯥꯏꯅ ꯈꯪꯉꯦ ꯍꯥꯏꯗ ꯈꯪꯉꯦ ꯍꯥꯏꯒꯗ
ꯑꯗꯨ ꯀꯣꯏꯗꯦꯕ ꯀꯣꯏꯗꯤ ꯀꯣꯏꯗꯦꯕ ꯀꯣ ꯉꯥꯏꯈꯣꯃꯦ ꯉꯥꯢ ꯈꯪꯗꯦ ꯀꯔꯤꯔꯣꯅꯦ ꯉꯥꯏꯕ ꯉꯝꯗꯕ꯭ꯔꯣ ꯅꯪꯕꯣ ꯈꯔ ꯉꯥꯏꯕ ꯉꯝꯕ ꯇꯟ
ꯑꯆꯥꯆꯥꯆꯥ ꯍꯥꯏꯔꯣ ꯍꯥꯢꯔꯣ
ꯑ ꯏ ꯀꯥꯔ ꯑꯃꯨꯛ ꯉꯥꯡꯅꯤꯡꯗ꯭ꯔꯦ
ꯍꯍꯍꯍꯍꯍ
ꯀꯥꯎꯔꯦ ꯂꯣꯏꯅꯃꯛ ꯑꯩ ꯀꯩꯅꯣ ꯉꯥꯡꯒꯦ ꯇꯧꯕꯅꯦꯕ ꯍꯦꯛꯗ ꯑꯗꯨꯝ ꯄꯜꯂꯒ ꯂꯥ ꯂꯥꯛꯑꯦꯕ
ꯎꯝ
ꯅꯪꯗꯤ ꯀꯣꯏꯗꯤ ꯀꯣꯏꯗꯦꯕꯀꯣ ꯄꯥꯝꯕꯁꯨ ꯑꯁꯤ ꯄꯥꯝꯃꯤꯗꯤ ꯂꯩꯇ꯭ꯔꯦꯕ ꯑꯗꯨꯕꯨ ꯈꯣꯏꯗꯥꯖꯕ ꯍꯥꯏꯇꯥꯔꯦꯀꯣ ꯈꯣꯏꯗꯥꯖꯕ ꯅꯪꯅꯗꯤ ꯐꯣꯡꯗꯣꯛꯄ ꯉꯝꯗꯕ ꯑꯗꯨ ꯅꯨꯄꯤꯅꯁꯨ ꯈꯤꯇꯪꯗꯤ ꯈꯪꯕ ꯃꯥꯟ ꯂꯦ ꯅꯪꯒꯤꯗꯣ ꯑꯗꯨ ꯅꯕꯥꯅꯤꯁꯦ ꯑ ꯄꯥꯎꯗꯤ ꯑꯗꯨꯝ ꯐꯥꯎꯅꯩꯀꯣ ꯐꯥꯎꯅꯗꯕꯗꯤ ꯅꯠꯇꯦ ꯑꯗꯨꯕꯨ ꯀꯩ ꯍꯥꯏꯁꯤꯔꯥ ꯑ ꯑꯁꯤꯅꯤ ꯍꯥꯏꯕꯒꯤꯗꯤ ꯂꯩꯇꯦꯕ ꯅꯪꯅ ꯈꯣꯏꯗꯥꯖꯕ ꯑꯗꯨꯝ ꯅꯨꯄꯤꯁꯨ ꯈꯤꯇꯪ ꯈꯤꯇꯪ ꯈꯪꯕ ꯑꯗꯣ ꯀꯅꯥꯁꯨ ꯐꯥꯎꯅꯗꯕ ꯐꯣꯡꯗꯣꯛꯇꯕ ꯍꯥꯏꯕ ꯐꯣꯡꯗꯣꯛꯇꯣꯏꯅꯤ ꯐꯣꯡꯗꯣꯛꯇꯕ ꯑ ꯐꯣꯡꯗꯣꯛꯇꯅ ꯂꯩ ꯂꯩꯔꯤꯅꯦꯕ ꯃꯇꯝ ꯆꯥ ꯀꯥꯟꯗ ꯐꯣꯡꯗꯣꯛ ꯀꯦꯅꯗꯤ ꯂꯩꯕ ꯃꯥꯜꯂꯦ ꯅꯪꯒꯤꯗꯣ ꯆꯨꯝꯃꯤꯀꯣ ꯆꯨꯝꯃꯤꯀꯣ
ꯅꯪꯒꯤ ꯁꯥꯏꯀꯣꯂꯣꯖꯤꯁꯦ ꯔꯣꯃꯥꯟꯁꯅ ꯉꯥꯛꯇꯅꯤꯅꯦ ꯑꯩꯒꯤ ꯑꯩꯈꯣꯏ ꯃꯤꯑꯣꯏ ꯔꯣꯃꯥꯟꯁꯅꯤ ꯅꯪꯒꯤꯗꯣ ꯑꯗꯨ ꯂꯩꯥꯏꯁꯥ ꯄꯥꯈꯪ ꯅꯠꯇꯕ ꯁꯥꯏꯀꯣꯂꯣꯖꯤ ꯈꯔ ꯑꯇꯩ ꯂꯩꯇ꯭ꯔꯕꯣ ꯍꯥꯏꯕ ꯍꯌꯦꯡ ꯋꯥꯏ ꯅꯪ ꯁꯤ ꯑꯣꯏꯒꯅꯤ ꯁꯤ ꯑꯣꯏꯒꯅꯤ ꯍꯥꯏꯕꯗꯣ ꯍꯣꯔꯦꯟ ꯑꯁ ꯁꯤ ꯆꯥꯔꯒ ꯌꯦꯟꯖꯥꯡ ꯅꯣꯏ ꯑꯁꯤ ꯆꯥꯒꯅꯤ ꯀꯩꯝ ꯍꯥꯏꯔꯛꯇꯦꯕ
ꯆꯥꯛ ꯍꯦꯟꯖꯥꯡꯒꯤꯗꯤ ꯑꯩ ꯈꯪꯗꯦ ꯅꯣꯏ ꯅꯨꯄꯤ ꯅꯣꯏ ꯅꯨꯄꯥꯅ ꯑꯥ ꯅꯣꯏ ꯅꯨꯄꯥꯒꯤ ꯄꯥꯝ ꯐꯖꯕ ꯅꯣꯏ ꯅꯨꯄꯥꯒꯤ ꯍꯧꯅꯕꯗꯣ
ꯑꯗꯨ ꯅꯪꯒꯤ ꯅꯪꯒꯤ ꯀꯣꯔꯁꯦ ꯂꯩꯁꯥ ꯄꯥꯈꯪ ꯅꯪꯒꯤꯅꯦꯕꯀꯣ ꯅꯪ ꯁꯥꯏꯀꯣꯂꯣꯖꯤ ꯀꯣꯔꯁꯂꯣ ꯑꯥ ꯑꯩ ꯚꯥꯞ ꯇꯥꯔꯦ ꯇꯥꯔꯦ ꯇꯥꯔꯦ ꯇꯥꯔꯦ
ꯁꯦꯔꯥꯟ ꯇꯨꯔꯥꯟ ꯑꯃꯨꯛꯀ ꯑꯩꯉꯣꯟꯗ ꯂꯧꯔꯛꯀꯅꯤ
ꯥ ꯕꯥꯞ ꯇꯥꯔꯦ ꯑꯗꯨꯗꯤ ꯑꯩꯁꯨ ꯀꯩꯅꯣ ꯂꯣꯏꯔꯕꯅꯦ ꯅꯪꯒꯨꯝꯅ ꯁꯥꯏꯀꯣꯂꯣꯖꯤ ꯂꯣꯏꯔꯕꯅꯦ
ꯂꯣꯏꯔꯕꯣ ꯑꯗꯨꯗꯤ ꯑꯩꯒꯤꯗꯤ ꯅꯪ ꯅꯪꯅ ꯍꯥꯏꯔꯛ
ꯑꯥ ꯅꯪꯅ ꯅꯆꯤꯟ ꯌꯥꯝ ꯀꯜꯂꯦ ꯍꯥꯏꯔ ꯑꯁ ꯍꯥꯏꯒꯦꯗꯤ ꯈꯟꯕꯅꯦ ꯅꯆꯤꯟ ꯌꯥꯝ ꯀꯜꯂꯦ ꯑꯩꯉꯣꯟꯗꯒ ꯑꯥ ꯑꯩꯉꯣꯟ
ꯑꯗꯨꯗꯤ ꯏꯕꯨꯡꯉꯣ ꯌꯥꯔꯦ
ꯍꯥꯏꯁꯦ ꯍꯧꯖꯤꯛ ꯑꯩꯉꯣꯟꯗ ꯋꯥ ꯉꯥꯡꯕꯒꯤ ꯃꯇꯝꯁꯤ ꯄꯤꯗꯦꯕ ꯅꯪꯅ ꯂꯣꯏ ꯉꯥꯡꯉꯦ ꯉꯥꯡꯉꯣ ꯉꯥꯡꯉꯣ ꯇꯥꯔꯒꯦꯁꯦ ꯇꯥ ꯇꯥꯔꯒꯦ ꯇꯥꯔꯒꯦ
ꯇꯥꯔꯣ ꯑꯦ ꯇꯥꯔꯣ ꯍꯥꯏ ꯍꯥꯏꯔꯣ ꯍꯥꯏꯕ ꯑꯃꯨꯛ ꯃꯇꯝ ꯄꯤꯔꯁꯨ ꯑꯃꯨꯛ ꯈꯨꯝꯑꯦ ꯍꯥꯏꯕ ꯍꯩꯇꯦ ꯃꯤꯅ ꯉꯥꯡꯉꯗꯤ ꯑꯗꯨꯝ ꯉꯥꯡꯁꯤꯜꯂꯛꯌꯦꯕ ꯑꯗꯨꯒ ꯃꯥꯒꯤ ꯃꯇꯝ ꯄꯤꯔꯗꯤ ꯑꯃꯨꯛꯀ ꯉꯥꯡꯗꯦ ꯑꯩꯉꯣꯟꯗ ꯉꯥꯡꯉꯣꯌꯧ
ꯀꯩꯅꯣꯅꯦ ꯅꯪꯅꯦ ꯕꯤꯠ ꯕꯤꯠ ꯇ꯭ꯔꯤꯒ ꯂꯣꯏꯁꯤꯜꯂꯗꯤ ꯍꯥꯏꯌꯨꯀꯣ ꯑꯅꯧꯕ ꯑꯃꯨꯛ ꯍꯥꯞꯀꯦ ꯑꯩ
ꯕꯦꯇ꯭ꯔꯤ ꯀꯥꯞꯂꯛꯑꯣ
ꯈꯔꯗꯤ ꯍꯥꯏꯌꯣꯕ ꯍꯥꯞ
ꯑꯦ ꯐꯔꯦ ꯐꯔꯦ ꯑꯗꯨꯗꯤ ꯑꯗꯣ ꯀꯩꯅꯣ ꯍꯥꯏꯁꯦ ꯅꯣꯏ ꯀꯔꯤ ꯍꯥꯏꯕ ꯅꯣꯏ ꯅꯣꯏꯗ ꯍꯩꯅꯧ ꯌꯥꯝ ꯄꯥꯜꯂꯦ ꯍꯥꯏꯕꯗꯣ ꯑꯩ ꯍꯌꯦꯡ ꯂꯧꯕ ꯂꯥꯛꯀꯦꯀꯣ ꯑꯩ ꯍꯌꯦꯡ ꯁꯣꯝꯗ ꯂꯥꯛꯀꯦꯕ ꯎꯝ ꯑꯗꯣ ꯀꯩꯅꯣ ꯀꯔꯤ
ꯍꯌꯦꯡ ꯀꯥꯏꯗ ꯄꯥꯟꯒꯦ ꯍꯥꯏꯁꯦ ꯍꯣꯏ ꯑꯁꯣꯝ ꯑꯩ
ꯑꯦ ꯅꯥꯀꯟꯗ ꯄꯥꯜꯂꯤ ꯄꯥꯜꯂꯤꯅ
ꯑꯩꯈꯣꯏ ꯌꯨꯝꯕꯨ ꯀꯩꯅꯣꯒꯤꯅꯦ ꯑꯩꯈꯣꯏ ꯅꯥꯏꯚꯔꯁꯀꯤꯅꯦ
ꯅꯣꯏ ꯌꯨꯝꯕꯨꯗꯤ ꯅꯪꯒꯤ ꯕꯦꯁ ꯐ꯭ꯔꯦꯟ ꯅꯠꯇ꯭ꯔꯣ
ꯑꯗꯣ ꯑꯩꯈꯣꯏ ꯌꯨꯝꯕꯨꯒꯤ ꯍꯩꯅꯧ ꯂꯩꯇꯦꯕ ꯑꯩꯈꯣꯏ ꯊꯪꯅꯕ ꯊꯡꯅꯕ ꯌꯨꯝꯗꯅꯦꯕ
ꯃꯣꯏ ꯁꯦꯔꯥꯟ ꯇꯨꯔꯥꯟ ꯉꯥꯡꯅꯒꯅꯤ
ꯎꯝ ꯂꯥꯎ ꯂꯥꯎ ꯂꯥꯎ ꯆꯦꯡ ꯀꯩꯅꯣ ꯏꯁꯤꯡ ꯏꯁꯤꯡ ꯈꯔ ꯄꯤꯊꯛꯀꯦ
ꯑꯩꯕꯨꯗꯤ ꯌꯥꯔꯦꯅꯦ
ꯅꯪꯒꯤꯁꯦ ꯀꯣꯜ ꯇꯧꯕ꯭ꯔꯕꯨ ꯔꯦꯗꯤꯑꯣ ꯇꯥꯕꯒ ꯆꯞ